ꯃꯆꯥꯥꯖ ꯟ ꯍꯥꯎ ꯀꯗꯩꯅꯣ
ꯏꯁꯩꯌꯦ
ꯏꯁ ꯅꯪ ꯏꯁꯤꯡ ꯊꯛꯄꯒꯤ ꯊꯕꯛꯂꯥ
ꯎꯝ ꯅꯪꯗꯤ
ꯑꯩ ꯃꯥꯔꯁꯤ ꯋꯥꯔꯤ ꯁꯥꯟꯅꯔꯨꯕꯅꯦ ꯍꯧꯖꯤꯛ ꯂꯣꯏꯔꯦ ꯏꯁꯤꯡ ꯁꯣꯛꯀꯦꯅ ꯊꯣꯛꯂꯛꯏ
ꯑꯣ ꯀꯔꯤ ꯌꯦꯟꯁꯥꯡ ꯆꯥꯔꯒꯦ
ꯑꯩꯗꯤ ꯍꯪꯒꯦ ꯇꯧꯔꯒ ꯍꯋꯥꯏ ꯆꯥꯔꯦ ꯍꯋꯥꯏ ꯑꯗꯨꯗꯤ ꯀꯩ ꯍꯥꯤꯡꯖꯥꯡ ꯆꯥꯔꯕ ꯑꯌꯨꯛ
ꯑꯩꯈꯣꯏꯒꯤꯅ ꯀꯔꯤ ꯌꯦꯟꯖꯥꯡꯅꯣ ꯀꯥꯡꯍꯧ ꯑꯃꯗꯤ ꯌꯥꯎꯔꯦ ꯁꯧꯒ꯭ꯔꯤꯒ ꯀꯥꯡꯍꯧꯒ
ꯁꯅꯥꯒꯤ ꯉꯥ ꯃꯌꯥꯝ ꯆꯦꯜꯂꯦ
ꯅꯣꯏꯃ ꯀꯦꯗꯔꯣ
ꯃꯤꯒꯤ ꯄꯨꯈꯔꯤꯅꯤꯗ ꯑꯩꯈꯣꯏꯒꯤ ꯅꯠꯇꯦ
ꯊꯝꯕꯥꯜ ꯌꯦꯡꯕ ꯆꯠꯂꯨꯕꯅꯦ ꯊꯧꯕꯥꯜꯗ
ꯀꯥꯏ ꯋꯥꯏꯗ
ꯊꯧꯕꯥꯜ ꯊꯤ ꯌꯥꯝ ꯀꯣꯟꯁꯤꯟ ꯍꯥꯏꯌꯦ
ꯑꯣ ꯅꯣꯏꯗꯤ ꯍꯣꯝ ꯏꯁꯇꯦ ꯇꯧꯅꯤ ꯍꯥꯏꯕ꯭ꯔꯥ ꯀꯩꯅꯣꯝ ꯍꯥꯏꯅꯦ ꯂꯣꯛꯇꯥꯛꯇ
ꯑꯗꯨꯗꯤ ꯈꯔ ꯋꯥꯠꯂꯤ ꯍꯌꯦꯡꯅ ꯑꯃꯨꯛ ꯁꯥꯔꯝꯗ ꯆꯠꯂꯅꯤ
ꯌꯦ ꯀꯔꯤ ꯃꯑꯀꯡ ꯇꯧꯅꯨ ꯅꯣꯏꯗꯨꯗꯤ
ꯅꯪ ꯀꯩꯅꯣꯗ ꯍꯥꯏꯔꯕꯣ ꯍꯣꯁꯇꯦꯜ ꯂꯩꯕꯒꯤ ꯅꯣꯏꯃꯥ ꯍꯣꯏꯗ ꯍꯥꯏꯈ꯭ꯔꯕꯣ
ꯑꯩ ꯑꯗꯨꯗꯣ ꯍꯣꯁꯇꯦꯜꯂ ꯔꯦꯟꯔ ꯒꯤ꯭ꯌꯥꯟ ꯃꯦꯟ ꯇꯥꯗ꯭ꯔꯤ
ꯁꯤ ꯑꯣ ꯃꯤ ꯃꯦꯗꯥꯝꯗ ꯍꯥꯏꯈꯤꯕꯗꯨꯗꯤ ꯐꯔꯛ ꯇꯥꯗ꯭ꯔꯣ ꯅꯪꯒꯤ ꯑꯗꯨꯗꯤ
ꯌꯥꯅꯤꯗ ꯑꯗꯨꯕꯨꯗꯤ ꯑꯩꯅ ꯃꯣꯏꯗꯣ ꯀꯩꯝꯇ ꯄꯤꯗ꯭ꯔꯤꯕꯅꯤꯅ ꯁꯥꯒꯖꯦ
ꯎꯝ
ꯀꯥꯏꯅꯣ ꯍꯥꯏꯗꯣꯏꯁꯦ
ꯃꯁꯤ ꯍꯧꯖꯤꯛ ꯈꯛꯇ ꯁꯥꯟꯅꯈ꯭ꯔꯤꯔꯣ
ꯗ ꯃꯥ ꯋꯥꯏ ꯁꯤꯠꯀꯦꯅꯦ ꯆꯠ
ꯅꯁꯤꯗꯤ ꯑꯩꯅ ꯑꯩ ꯑꯉꯔꯥꯡ ꯅꯨꯡꯗꯥꯡ ꯑꯃꯨꯛ ꯁꯥꯟꯅꯕꯅꯦ ꯐꯤꯐꯇꯤꯟ ꯃꯤꯅꯠꯁ ꯍꯥꯏꯕꯗꯨꯗ ꯇꯦꯟ ꯃꯤꯅꯠꯁ ꯃꯨꯛꯇꯤ ꯁꯥꯟꯅꯈꯤ ꯃꯥꯜꯂꯦ ꯃꯥ ꯍꯥꯏ ꯍꯥꯏꯅ
ꯇꯦꯟ ꯃꯤꯅꯠ ꯍꯥꯏꯕ ꯅꯠꯇꯕ
ꯑꯣꯏꯔꯝꯅꯤ ꯈꯪꯗꯦ
ꯇꯦꯟ ꯇꯦꯟ ꯉꯥꯛꯇꯅꯤ ꯁꯥꯟꯅꯩꯁꯦ ꯑꯐ ꯑꯣ ꯃꯥ ꯅꯪ ꯍꯦꯟ ꯋꯥꯏ
ꯍꯣꯏ ꯔꯝꯃꯅꯤ
ꯈꯪꯅꯤꯗꯅ ꯃꯥ
ꯎ
ꯃꯥꯁꯨ ꯑꯦ ꯑꯣꯏ ꯂꯩꯔꯝꯝꯕꯕꯥ
ꯅꯣꯏ ꯃꯥ ꯍꯣꯏꯗ ꯌꯥꯗ꯭ꯔꯕꯕ
ꯃꯣꯏꯅ ꯑꯇꯩꯗ ꯑꯩꯅ ꯄꯥꯊꯣꯛꯅꯔ ꯌꯦꯡꯕ ꯍꯥꯏꯇꯥꯔꯦ ꯍꯥꯏꯗꯤ ꯍꯣꯁꯇꯦꯜꯗ ꯂꯩꯕꯩ ꯈꯣꯠꯄꯒꯤꯗꯨꯒ ꯔꯦꯟꯖꯇ ꯂꯩꯕꯩ ꯈꯣꯠꯄꯩꯗꯨꯒ ꯑꯗꯒꯤ ꯌꯨꯝꯗ ꯍꯜꯂꯛꯄꯒꯤ ꯃꯇꯝ ꯈꯣꯠꯄ ꯑꯗꯒꯤ ꯑꯉꯥꯡꯒꯤ ꯇꯨꯏꯁꯟ ꯆꯠꯄ ꯍꯕ ꯈꯣꯠꯄ ꯃꯇꯝ ꯌꯦꯡꯉꯀꯥꯟꯗ ꯔꯦꯟꯗ ꯂꯩꯕꯅ ꯐꯗꯧ ꯋꯥꯠꯂꯅ ꯆꯦꯛ ꯀꯝꯂꯥꯗ ꯁꯪꯕ ꯔꯌꯦꯒ ꯍꯣꯁꯦꯜꯒꯁꯦ ꯀꯃꯥꯏ ꯇꯀꯔꯝꯕꯅ ꯐꯩ ꯈꯣꯠꯂꯦꯅ ꯍꯪꯕ ꯍꯥꯏꯇꯥꯔꯦ ꯊꯕꯛ ꯑꯃ ꯇꯧꯕꯒꯤꯩꯣꯠꯄꯗꯣꯅ
ꯎꯝ
ꯎꯆꯤ ꯀꯝ ꯂꯥꯅ ꯍꯥꯏꯁꯦ ꯔꯦꯟꯇ ꯂꯩꯕꯗꯤ ꯐꯩ ꯍꯥꯏꯕ ꯕꯤꯅꯤꯗ
ꯍꯣꯏ ꯌꯦꯡꯉꯣ ꯑꯗꯨꯗꯤ ꯅꯪꯅ ꯐꯗꯧꯕꯗꯣ
ꯑꯩꯅ ꯔꯦꯟꯇ ꯂꯩꯕꯨꯗꯤ ꯀꯥꯟꯅꯗꯧꯔꯤꯕꯅꯤ
ꯍꯣꯏ ꯑꯗꯨꯕꯨꯗꯤ
ꯐꯔꯦꯀꯥꯏ ꯃꯥꯔꯁꯤꯅ ꯐꯣꯟꯗꯣ ꯈꯔ ꯋꯥꯔꯤ ꯁꯥꯟꯅꯖꯩꯑ ꯃꯣꯏ ꯀꯩꯅꯣ ꯁꯤꯒꯤ ꯇꯥꯛꯁ ꯄꯤꯔꯛꯄ ꯂꯣꯏꯗꯣꯔꯦ ꯈꯣꯠꯇꯣꯔꯦꯅ ꯍꯥꯏꯕꯅꯦꯕ
ꯑꯥ
ꯍꯣꯏ ꯅꯪ ꯍꯦꯛ ꯁꯤ ꯂꯣꯏꯔꯒ ꯀꯣꯜ ꯇꯧꯒꯦ ꯇꯧꯕꯤꯌꯨ ꯅꯪꯁꯨ ꯑꯩꯉꯣꯟꯗ ꯀꯣꯜ ꯇꯧꯔꯛꯄ ꯌꯥꯏꯌꯦ
ꯑꯩꯉꯣꯟꯗꯗꯤ ꯇꯧꯕ ꯀꯔꯥꯏ ꯇꯧꯗꯣꯏꯅꯣ ꯈꯪꯗꯌꯦ ꯇꯧꯕꯒꯤ ꯑꯝꯇ ꯊꯣꯛꯂꯛꯇꯦ
ꯄ꯭ꯔꯤꯐꯔ ꯑꯩꯁꯨ ꯊꯣꯛꯂꯛꯑꯗꯦꯕ ꯑꯗꯣ ꯔꯤꯐꯔ ꯇꯧꯔꯀꯥꯟꯗ ꯊꯣꯛꯂꯛꯑꯦꯕ ꯔꯤꯐꯔ ꯇꯧꯕ ꯑꯃ ꯌꯥꯎꯕꯅꯦꯕ ꯅꯥꯀꯟꯗ
ꯎꯝ
ꯀꯅꯔꯣ ꯅꯪꯁꯨꯀꯣ ꯇꯧꯕ ꯌꯥꯏꯌꯦꯅ ꯍꯥꯏꯈꯤꯕꯈꯤꯕꯕ
ꯀꯅꯥꯅꯅꯣ ꯍꯥꯏꯁꯦ
ꯃꯥꯁꯤ ꯊꯜꯂꯦ ꯇꯤꯟ ꯍꯥꯏꯗꯤ ꯊꯜꯂꯦꯒ ꯄꯥꯔꯦ ꯑꯥ ꯄꯥꯕꯨ ꯄꯥꯙꯑꯦ ꯁꯤꯁꯨ ꯄꯥꯊꯣꯏꯁꯤꯗꯤꯇꯣ ꯌꯥꯔꯦ ꯌꯦꯡ ꯅꯪ ꯉꯥꯡ
ꯂꯩ ꯎ ꯀꯅꯥꯏ ꯃꯆꯥꯥ
ꯅꯤꯔꯟꯖꯅ ꯑꯩ ꯃꯆꯥꯗꯣ ꯅꯤꯔꯟꯖꯅ ꯑꯩ ꯃꯆꯥ ꯈꯨꯆꯥꯎꯗꯣ ꯍꯥꯏꯕ ꯂꯩꯅꯦ
ꯑꯃꯨꯛ ꯀꯦꯟꯅ ꯆꯥꯍꯧꯋꯦꯨꯛ ꯂꯥꯏ ꯍꯔꯥꯎꯕꯗ ꯆꯥꯎꯋꯦꯅ ꯈꯟꯈꯤꯕꯅꯦ ꯑꯗꯨꯒ ꯑꯃꯨꯛ ꯑꯃꯨꯛ ꯆꯥ ꯍꯧꯔꯦꯕ ꯍꯧꯖꯤꯛꯅ ꯑꯃꯨꯛꯀ ꯍꯦꯟꯅ
ꯑꯩ ꯍꯥꯏꯁꯦ ꯃꯥ ꯑꯗꯨ ꯉꯥꯡꯅ ꯅꯜꯂꯝꯃꯅꯤ ꯍꯥꯏꯁꯦ
ꯆꯥꯛꯀ ꯆꯥꯕ ꯌꯥꯔꯕꯅꯤꯅ ꯑꯃꯨꯛ ꯀ ꯁꯧ ꯈꯗꯅꯤ ꯍꯧꯖꯤꯦ
ꯌꯥꯝ ꯆꯦꯛ ꯈꯟꯕꯅꯤ ꯍꯣꯏ ꯀꯥꯝ ꯆꯥꯒ ꯀꯩꯅꯣꯒ ꯑꯗꯨꯝ ꯃꯩꯃꯨꯡꯗꯣ ꯆꯥꯛꯀꯗꯣ ꯄꯤꯖꯗꯕ꯭ꯔꯥ ꯈꯪ ꯄꯣꯅꯤ
ꯑꯩ ꯊꯥꯜꯂꯨꯗꯅꯦ ꯇꯧꯔꯤꯁꯤꯕꯨ ꯊꯥꯜꯂꯣ ꯃꯃꯝ ꯃꯝꯕ ꯅꯨꯡꯉꯥꯏꯕ꯭ꯔꯣ
ꯍꯥꯥ
ꯑꯩ ꯀꯩꯒꯤꯁꯗ꯭ꯔ ꯥꯏꯌꯥ ꯑꯁꯦ ꯈꯔꯠ ꯊꯥꯡꯥꯟꯕ
ꯊꯪꯅꯕꯔ
ꯑꯅ ꯆꯦꯟꯖ ꯂꯧ ꯇꯧ ꯁꯔ
ꯗꯥꯏꯅꯥꯗ ꯐꯨꯏ ꯌꯧꯁꯜꯂꯦ ꯍꯥꯏꯕ꯭ꯔꯣ
ꯍꯥꯥ
ꯀꯌꯥꯗꯣ ꯐꯨꯔꯤꯗꯧ ꯈꯜꯂꯦ ꯍꯥꯏꯕ꯭ꯔꯣ
ꯑꯥ ꯅꯀꯔꯤ
ꯑꯣ ꯀꯥꯏꯕꯔ
ꯃꯥ ꯃꯅꯥ ꯄꯥꯦ ꯑꯩꯅꯦ ꯑꯩꯆꯤꯟꯅꯥꯎꯅꯦ ꯍꯧꯖꯤꯛ ꯊꯝꯕꯥꯜꯗ ꯆꯠꯂꯨꯏ ꯍꯥꯏꯕꯗꯣ ꯎꯝ
ꯑꯗꯨ ꯇꯥꯏꯅꯦ
ꯑ ꯇꯒ ꯊꯦ
ꯁꯨꯇꯒꯤ
ꯎꯝ
ꯑꯣ ꯍꯧꯖꯤꯛ ꯁꯝꯃꯔ ꯕ꯭ꯔꯦꯛ ꯌꯥꯝ ꯊꯥꯅꯔꯤꯕꯅꯦ ꯑꯗꯨ ꯑꯣꯏꯔꯝꯃꯅꯤ ꯁꯔꯝꯗꯗꯤ ꯀꯤꯍꯣꯝ ꯆꯥꯕꯗꯤ ꯌꯥꯝ ꯅꯨꯡꯉꯥꯏꯕꯅꯦ ꯑꯩꯁꯨꯦ ꯑꯃꯨꯛꯇꯪ ꯆꯥꯈ꯭ꯔꯦ
ꯍꯌꯦꯡ ꯆꯠꯇꯣꯏꯅꯦ ꯑꯗꯨꯅ
ꯑꯁ ꯂꯥꯟꯁꯦ ꯃꯊꯪ ꯃꯊꯪꯅꯦꯕ ꯌꯥꯗ ꯊꯝꯃꯤꯁꯦ
ꯎꯝ ꯎꯝ ꯏꯁꯤꯡ ꯆꯥꯏꯔꯤꯔꯣ ꯅꯪ ꯀꯩꯅꯣ
ꯆꯥꯏꯗ꯭ꯔꯦ ꯏꯁꯤꯡ ꯀꯩꯅꯣꯒꯤ ꯍꯩꯔꯝꯕ ꯑꯣꯛꯀꯤ ꯑꯗ ꯃꯥꯏ ꯏꯁꯤꯡꯅ ꯊꯥꯡꯒꯠꯂꯝꯃꯣꯅꯤ ꯊꯥꯡꯒ ꯂꯩꯦ ꯂꯣꯏꯔꯦ ꯍꯧꯖꯤꯛꯄꯨꯗꯤ ꯑꯁ ꯑꯦ ꯆꯦꯄꯤꯛꯇꯣ ꯃꯉꯣꯟꯗꯒ ꯀꯧ ꯉꯥꯡꯗꯦꯒ ꯍꯥꯏꯌꯦꯅꯦ
ꯀꯅꯥꯗ ꯗ ꯑꯃꯨꯛ
ꯅꯪꯗꯤ ꯃꯥꯔꯁꯤꯅ ꯉꯁꯥꯏ ꯍꯥꯏꯔꯛꯑꯝꯕꯅꯦ ꯃꯉꯣꯟꯗ ꯀꯧꯗꯦ ꯍꯥꯏꯕꯔ ꯀꯩꯅꯣ ꯍꯥꯏꯌꯦꯅ ꯅꯍꯥꯟ
ꯎꯝ
ꯑꯩꯁꯤꯚ ꯍꯥꯏꯔꯗꯤ ꯃꯥꯅ ꯀꯧꯒꯦꯀꯣ ꯃꯥꯅ ꯀꯧꯒꯩ ꯀꯧꯍꯟꯗ꯭ꯔꯒꯅ ꯃꯥꯗꯤ ꯃꯤ ꯃꯃꯤꯡꯒ ꯄꯟ ꯄꯟ ꯗꯅ ꯉꯥꯡꯉꯦ ꯊꯤ ꯊꯤꯅ ꯑꯗꯨꯗꯤ ꯀꯣ ꯗꯕꯅꯤꯅ ꯍꯥꯏꯒ
ꯎ
ꯑ ꯑꯗꯨ ꯀꯧꯒꯦꯅ ꯀꯧꯗꯕ ꯅꯠꯇꯦꯀꯣ ꯊꯦꯡꯅꯗꯕꯩ ꯃꯥꯅ ꯎꯔꯒꯁꯨ ꯑꯩꯈꯣꯏꯅ ꯎꯗꯕꯒꯨꯝꯕ ꯊꯣꯛꯑꯝꯒꯅꯤꯕ
ꯎꯝ
ꯅꯪꯒ ꯋꯥꯔꯤ ꯁꯥꯕꯁꯤꯗꯤ ꯋꯥꯔꯤ ꯊꯣꯛꯇꯦꯗ ꯑꯩꯈꯣꯏꯗꯤ ꯂꯥꯏꯞ ꯊꯥꯕꯗꯨ ꯅꯨꯡꯉꯥꯏꯕ꯭ꯔꯥ ꯅꯨꯡꯉꯥꯏ
ꯂꯥꯏꯞ ꯊꯥꯗꯕ ꯀꯨꯏꯔꯦꯗ
ꯑꯦꯐ ꯕꯤꯗ ꯊꯥꯔꯗꯅꯦ ꯄꯨꯨꯡꯃꯥꯡ ꯃꯥꯡꯈꯤꯕꯁꯦ ꯃꯇꯨꯡ ꯃꯅꯥꯎ ꯊꯥꯔꯨꯅꯨꯀꯣ ꯑꯦꯐ ꯕꯤꯗꯒ ꯃꯤꯅ ꯊꯥꯖꯦ ꯍꯥꯏꯔꯁꯨ ꯅꯥꯇꯩ ꯅ ꯃꯔꯣꯜ ꯑꯃ ꯆꯥꯗ꯭ꯔꯤꯕ ꯑ ꯃꯤ ꯊꯕꯛ ꯇꯧꯕꯤꯌꯣꯅ ꯍꯥꯏꯕꯗꯤ ꯁꯤ ꯀꯃꯥꯏ ꯀꯃꯥꯏ ꯉꯥꯡꯅꯈ꯭ꯔꯦ ꯅꯪ ꯇꯧꯕꯤꯈ꯭ꯔꯕ꯭ꯔꯥ
ꯀꯔꯤ
ꯊꯕꯛ ꯇꯧꯕꯤꯌꯣ ꯂꯤꯁꯤꯡ ꯇꯔꯥꯅꯤꯄꯥꯥꯟ ꯄꯤꯒꯦ ꯍꯥꯏꯕ ꯑꯃ ꯌꯥꯎꯍꯧꯗꯥꯏꯅꯦ
ꯀꯅꯥꯅ
ꯑꯁ ꯅꯍꯥꯟꯅ ꯍꯤꯟꯗꯤꯗ ꯍꯥꯏꯔꯛꯄꯗ ꯃꯥꯔꯁꯤꯅ ꯍꯜꯂꯛꯄꯗꯣ
ꯀꯩꯅꯣ ꯍꯥꯏꯖꯦ
ꯅꯪꯗꯤ ꯌꯥꯝ ꯊꯨꯅ ꯀꯥꯎꯒꯜꯂꯥꯗꯅ ꯂꯥꯏꯚꯒꯤ ꯋꯥꯔꯤ ꯋꯥꯔꯤ ꯁꯥꯖꯔꯗꯤ ꯂꯥꯏꯚꯀꯤ ꯋꯥꯔꯤ ꯑꯥ ꯃꯥꯅꯦ ꯑꯗꯨꯒꯗꯤꯄꯤꯀꯥ ꯍꯣꯏꯗꯁꯨ ꯂꯥꯛꯑꯣ ꯍꯥꯏꯔꯌꯦ ꯑꯩꯈꯣꯏ ꯄꯨꯂꯞ ꯉꯁꯥꯏ ꯑꯩꯉꯣꯟꯗꯁꯨ ꯍꯥꯏꯔꯛꯄꯅꯦ ꯅꯪꯉꯣꯟꯗꯗꯤ ꯍꯥꯏꯔꯛꯑꯕ
ꯍꯥꯏꯔꯛꯇꯔꯤꯌꯦ ꯆꯠꯂꯨꯁꯤꯔꯥ
ꯅꯕꯥꯟꯅꯤ ꯋꯥꯔꯤ ꯁꯥꯟꯅꯔ ꯍꯥꯏꯗꯤ ꯀꯩꯅꯣꯗꯅꯦꯍꯦ ꯍꯣꯁꯇꯦꯜꯗ ꯆꯪꯉꯛꯀꯥꯟꯗꯅꯤ
ꯆꯠꯂꯨꯁꯦꯗꯣ
ꯆꯧꯎꯁꯦ ꯑꯩ ꯍꯥꯏꯕ ꯑꯩꯕꯨꯗꯤ ꯍꯗꯦ ꯑꯩꯕꯨꯗꯤ ꯁꯤꯗꯩ ꯑꯗꯨꯝ ꯆꯪꯈ꯭ꯔꯒꯦꯅ ꯍꯥꯏꯕ ꯁꯤꯗꯩ ꯑꯗꯨꯝ ꯆꯠꯄꯗ ꯑꯗꯨꯝ ꯆꯠꯈꯤ ꯍꯥꯏꯗꯅ ꯑꯩꯈꯣꯏꯅꯤ ꯑꯣꯏꯔꯁꯨ ꯌꯥꯏꯃ ꯑꯦ ꯑꯩꯈꯣꯏꯅꯤ ꯄꯨꯟꯅ ꯆꯈꯤ ꯌꯥꯏꯅꯦ
ꯌꯥꯏꯌꯦ
ꯌꯥꯏ ꯃꯣꯏ ꯑꯗꯨꯝ ꯆꯪꯉꯤꯕꯗ
ꯎꯝ
ꯑꯗꯨꯒ ꯃꯥ ꯁꯤꯁꯨ ꯑꯗꯨꯝ ꯆꯪꯉꯛꯑꯣ ꯍꯥꯏꯔꯕ ꯌꯥꯏꯅꯦ
ꯌꯥꯅꯤ ꯑꯗꯣ ꯄꯥꯝꯁꯅꯥꯗꯣ
ꯑꯥ ꯌꯥꯅꯤ ꯌꯥꯅꯤ ꯁꯨꯃꯥꯏꯅ ꯇꯧꯔꯁꯤ
ꯎꯝ
ꯏ ꯑꯩꯕꯨꯗꯤ ꯍꯟꯗꯛ ꯊꯥꯒꯤ ꯑꯃꯨꯛꯇꯪꯗꯤ ꯆꯠꯂꯨꯈꯤꯅꯤ ꯏꯆꯦ ꯀꯝꯂꯥꯏ ꯃꯅꯥꯛꯇ ꯅꯍꯥꯟ ꯋꯥꯔꯤ ꯁꯥꯟꯅꯕ ꯆꯠꯂꯨꯈꯤꯗꯦꯕ ꯀꯃꯥꯏ ꯀꯃꯥꯏ ꯇꯧꯕꯅꯣ ꯈꯣꯠꯄꯅꯣꯗꯣ
ꯑꯥ
ꯃꯥꯏ ꯃꯥ ꯆꯠꯂꯨꯔꯒ ꯑꯗꯨꯗꯒꯤꯕꯨꯗꯤ ꯀꯟꯐꯥꯔꯝ ꯐꯖꯅ ꯇꯥꯕꯁꯨ ꯌꯥꯏ
ꯆꯤꯤꯡꯃꯅꯅꯥꯏ ꯀꯦꯗꯧꯔꯂꯥꯏꯩꯅꯣ
ꯁꯤꯒꯂꯥꯁꯨ ꯍꯣꯝ ꯇ꯭ꯌꯨꯇꯔꯒꯩ ꯇꯧꯔꯒ ꯀꯣꯂꯦꯖ ꯇꯧꯕ
ꯑꯣ
ꯃꯥꯒꯤ ꯔꯦꯟꯁꯀꯤ ꯐꯤꯗꯨꯁꯨ ꯃꯣꯏ ꯗꯤꯄꯣꯖꯤꯠ
ꯁꯤꯗꯅꯦ ꯏꯃꯥꯕꯤꯅꯦ
ꯗꯤꯄꯣꯖꯤꯠ ꯂꯤꯁꯤꯡ ꯑꯅꯤ ꯇꯧꯔꯒ ꯊꯥꯗ ꯍꯖꯎ ꯂꯤꯁꯤꯡ ꯑꯃꯒ ꯆꯥꯝꯉꯥ ꯆꯥꯝꯃꯉꯥ ꯊꯤ ꯍꯥꯏꯑꯦꯕ ꯃꯥꯏꯗꯣ
ꯎꯝ
ꯑꯗ ꯍꯥꯏꯌꯦ ꯋꯥꯔꯤꯒ ꯀꯔꯤ ꯁꯥꯟꯅꯕ ꯈꯣꯠꯄ ꯑꯣꯏꯅ ꯆꯠꯒꯦ ꯇꯧꯕꯅꯤꯗ
ꯍꯧꯖꯩꯁꯣꯏꯖꯕ ꯐꯖꯌꯦꯅ ꯀꯩꯕ ꯀꯩꯕ
ꯆꯦ ꯀꯃꯂꯥ ꯋꯥꯔꯤ ꯁꯥꯟꯅꯗ꯭ꯔꯗꯤ ꯐꯖꯅ ꯈꯪꯉꯔꯣꯏ ꯍꯥꯏꯕ
ꯎꯝ ꯁꯥꯟꯅ ꯊꯣꯛꯑꯃꯒ ꯍꯥꯟꯅꯗꯨꯗꯤ
ꯑꯝ ꯐꯔꯦ ꯐꯔꯦ ꯑꯗꯨꯗꯤ ꯅꯪꯁꯨ ꯂꯩꯖꯔꯣ ꯅꯨꯃꯤꯗꯥꯡ ꯋꯥꯏꯔꯝꯅꯤꯅ ꯊꯕꯛ ꯏꯪꯈꯥꯡꯒ ꯇꯧꯗꯣꯏ ꯑꯣꯏꯔꯝꯒꯅꯤ ꯊꯧꯕꯛꯄꯨꯗꯤ ꯌꯥꯝ ꯇꯧꯕꯅꯦ ꯈꯪꯉꯦ ꯎꯝ ꯊꯝꯃꯦ ꯊꯝꯃꯦ